ꯀꯣꯟ ꯌꯥꯔꯕꯣ
ꯎꯝ ꯀꯣꯅꯠꯇ
ꯎꯝ ꯃꯣꯏꯒꯤ ꯑꯃ ꯀꯩꯅꯣꯗꯨꯅ ꯀꯃꯥꯏꯅ ꯇꯧꯕꯅꯣ
ꯎꯝ
ꯍꯧꯛꯀꯤ ꯇꯤ ꯇꯤ ꯀꯦꯔꯁ ꯁꯤꯗ
ꯈꯪꯗꯦ ꯑꯩꯁꯨꯦ ꯇꯧꯗ꯭ꯔꯤ ꯑꯝꯇ
ꯑ
ꯁꯤꯒꯤꯁꯤ ꯋꯥꯔꯤꯅꯤ ꯐꯖꯅ ꯄꯥꯛꯅ ꯁꯥꯟꯅꯔꯝꯗꯌꯦ
ꯑꯩ ꯅꯪꯁꯤꯒ ꯀꯩꯅꯣ ꯇꯧꯕꯅꯤ ꯁ ꯑꯩ ꯌꯥꯝꯝꯇ ꯁꯥꯟꯅꯗꯦꯗ ꯅꯪ ꯈꯛꯇꯪꯅꯦ ꯁꯥꯟꯅꯩꯁ ꯁꯤꯒ ꯃꯉꯥ ꯁꯨꯕ
ꯍꯥꯏꯅꯔꯦ ꯅꯪ ꯎ
ꯅꯪ ꯅꯨꯄꯤꯅꯗꯤ ꯍꯥꯏꯕꯗꯨ ꯅꯪ ꯅꯨꯄꯤꯅꯗꯤ ꯍꯥꯏꯕꯤꯔꯕꯝ ꯅꯣꯏꯅꯦ ꯑꯗꯨꯅ ꯑꯁꯨꯝ ꯍꯥꯏꯕꯤꯕꯅꯤ ꯑꯥꯏ ꯅꯉꯏ ꯅꯪꯏꯁ ꯍꯥꯏ ꯋꯥꯁꯛ ꯌꯥꯏꯗꯅ ꯂꯥꯏꯗ ꯑꯦ ꯑꯩꯒꯤ ꯁꯨꯃꯥꯏꯅ ꯍꯥꯏꯕ ꯂꯩ ꯀꯩꯅꯣ ꯀ ꯍꯥꯏꯕꯗꯤ ꯑꯩꯗꯤ ꯑꯇꯣꯞꯄ ꯋꯥꯔꯤ ꯁꯥꯟꯗꯦ ꯅꯪ ꯈꯛꯇꯪꯒꯤ ꯁꯥꯟꯅꯩꯁꯤ ꯀꯥꯏ ꯍꯥꯏꯕꯗꯣ ꯅꯨꯄꯤꯗꯗꯤ ꯍꯥꯏꯕꯤꯔꯛꯇꯕꯅ
ꯍꯥꯏꯅꯗꯕ ꯋꯥꯅꯦꯦ ꯀꯤꯑꯁꯨ ꯀꯩꯅꯗꯧꯕ ꯑꯣꯏꯔꯣ
ꯑꯦ ꯌꯦꯡꯒꯦ ꯅꯠꯇꯦꯅꯦ ꯍꯥꯏꯗꯤ ꯁꯣ ꯅꯪꯗ ꯋꯥꯈꯜꯗ ꯈꯤꯇꯪ ꯆꯥꯎꯊꯣꯛꯆꯅꯕꯅꯤꯅꯦ ꯅꯃꯥꯟꯅꯕ ꯃꯌꯥꯝꯗꯨꯗꯅ ꯅꯨꯄꯤꯅ ꯁꯦꯠꯅ ꯁꯦꯠꯅꯗꯅ ꯅꯪꯒ ꯁꯦꯠꯅꯕꯤꯅ ꯀꯌꯥꯝ ꯂꯩꯇꯕ
ꯌꯥꯖꯔꯦ ꯁꯤꯗ ꯑꯃꯨꯛ ꯈꯔ ꯍꯧꯋꯦ ꯑꯗꯨꯝ ꯊꯥꯡꯗꯣꯛꯑꯒ ꯋꯥꯔꯤ ꯁꯥꯟꯅꯔꯁꯨ ꯌꯥꯏꯗꯅ ꯉꯁꯥꯏꯗꯒꯤ ꯑꯃꯗꯨ ꯑ ꯌꯁꯅꯣꯅ
ꯅꯪ ꯑꯦꯀꯥꯎꯟ ꯑꯃꯗꯨꯅꯦ ꯖꯪ ꯀꯥꯕ ꯑꯦꯀꯥꯎꯟ ꯑꯣꯏꯔꯝꯒꯅꯤ ꯀꯅꯥꯏ ꯑꯦꯀꯥꯎꯟ ꯑꯃꯗꯨꯕꯣ
ꯅꯥꯎꯕꯒꯤꯅꯦ ꯑꯗꯨ ꯀꯩꯅꯣ ꯇꯧꯋꯦ ꯑꯇꯣꯞꯄꯒ ꯁꯥꯟꯅ ꯀꯥꯟꯗꯗꯤ ꯑꯗꯨꯝ ꯌꯥꯏꯑ ꯅꯪ ꯍꯅꯒꯥꯥꯡ ꯀꯛꯇꯅꯦꯕ ꯄꯤꯕꯤꯔꯣ ꯁꯤꯗꯗꯤ ꯑꯃꯨꯛ ꯈꯔ ꯐꯔꯦ ꯀꯩꯝ ꯇꯧꯗ꯭ꯔꯦ
ꯑꯦ
ꯏꯁꯥ ꯄꯣꯛꯛꯇꯦ ꯏꯇꯦ ꯑꯁ ꯎ ꯁ ꯁꯥꯟꯅꯍꯧꯗꯣꯏꯅꯤ
ꯀꯩ ꯁ ꯉꯎꯗꯅ ꯍꯥꯏꯁꯤꯔ
ꯍꯣꯔꯦꯟꯗꯤ ꯒ꯭ꯔꯔꯤꯦꯟ ꯃꯦꯗ꯭ꯔꯤꯠꯀ ꯑꯝꯇ ꯁꯥꯟꯅꯧꯒꯦ ꯌꯩꯈꯥꯏꯅꯧꯒꯦ ꯇꯧꯅꯤ
ꯋꯥ ꯇꯧꯛꯇ
ꯐꯨꯔꯤꯠꯇꯣ ꯀꯃꯥꯏ ꯇꯧꯁꯦꯕ
ꯐ꯭ꯔꯤꯠꯇꯨ ꯈꯪꯗꯦ ꯑꯩ ꯄꯩꯁꯥꯁꯦ ꯐꯠꯇ ꯂꯩꯔꯦ
ꯄꯩꯁꯥ ꯊꯥꯔꯇ꯭ꯔꯤꯌꯥ
ꯎꯝ
ꯎꯝ ꯀꯌꯥꯝ ꯊꯥꯛꯇ‍ꯣꯏꯕ
ꯑꯅꯤ ꯆꯥꯎꯉꯥ ꯍꯥꯏꯗꯤ ꯊꯥ ꯑꯅꯤꯒꯤ ꯄꯤꯒꯗꯕꯅꯦꯕ ꯑꯗꯣ ꯊꯥ ꯑꯃꯒꯤ ꯄꯤꯔꯒ ꯊꯥ ꯑꯃꯒꯤ ꯑꯗꯨꯗꯒꯤ ꯂꯩꯒꯦ ꯇꯧꯕ
ꯑꯁ ꯈꯪꯗꯦ ꯅꯍꯥꯟ ꯑꯣꯐꯔ ꯊꯥꯏ ꯀꯥꯟꯗ ꯂꯧꯍꯧꯔꯁꯨ ꯐꯒꯗꯅꯤ ꯍꯧꯖꯤꯛꯇꯤ ꯃꯨꯛ ꯀꯩꯅꯣꯅ ꯃꯣꯏ ꯑꯅꯤ ꯁꯥꯟꯅꯗꯣꯏꯅꯤꯅ ꯑꯃꯨꯛ ꯇꯥꯡꯉꯛꯇꯧ ꯃꯥꯜꯂꯦꯟ
ꯎꯝ
ꯑꯩꯗꯤ ꯑꯃꯨꯛ ꯐꯥꯏꯅ‌ꯦ ꯍ‌ꯦꯛ ꯆꯪꯕꯒ ꯂꯩꯒꯦꯅ ꯈꯟꯕꯅꯦꯕ
ꯑꯩꯖꯨ ꯐꯥꯏꯅꯦꯜ ꯆꯪꯕꯒ ꯂꯩꯒꯦꯅ ꯑꯗꯥꯏꯟ ꯈꯟꯕꯅꯦ ꯂꯩꯁꯤꯜꯂꯨꯔꯒ ꯑꯣꯁꯤꯟꯈ꯭ꯔꯗꯤꯅ ꯄꯥꯈꯠꯆꯕ ꯍꯥꯏꯇꯥꯔꯦ
ꯎꯝ
ꯑꯩꯗꯤ ꯑꯅꯤꯅꯤ ꯂꯩꯔꯨꯏ ꯇꯧꯋꯤ
ꯑꯅꯤ ꯑꯩꯁꯨ ꯑꯅꯤ ꯂꯩꯅꯤꯡꯉꯦ ꯄꯔꯄꯜꯗꯨꯒ ꯀꯩꯅꯣꯗꯨꯒ ꯕ꯭ꯂꯨꯗꯨꯒ
ꯑꯩꯗꯤ ꯆꯞ ꯃꯥꯟꯅꯕꯗ ꯂꯩꯒꯅꯤ ꯑꯗ‌ꯣ ꯅꯪ ꯄ꯭ꯔꯤꯟ ꯇꯧꯕ ꯂꯧꯗꯣꯏ ꯄ꯭ꯔꯤꯟ ꯇꯧꯕ ꯂꯧꯗꯣꯏꯔꯣ ꯄ꯭ꯔꯤꯟ ꯇꯧꯗꯕ ꯂꯧꯗꯣꯏꯔꯣ
ꯈꯪꯗꯦ ꯀꯔꯝꯕꯅ ꯐꯒꯦ ꯑꯍꯣꯡꯕ ꯀꯔꯝꯕ ꯍꯣꯡꯒꯦ
ꯍꯣꯡꯕꯗꯤ ꯄ꯭ꯔꯤꯟ ꯇꯧꯔꯛꯇꯕꯗꯨꯅ ꯍꯣꯡꯗꯣꯏꯅꯤ ꯑꯗꯨ ꯄ꯭ꯔꯤꯟꯀꯤ ꯑꯩ ꯉꯁꯥꯏ ꯍꯥꯏꯐ‌ꯦꯠ ꯑꯩ ꯉꯁꯥꯏ ꯌꯦꯡꯕꯗꯅꯦ ꯉꯔꯥꯡ ꯑꯣꯏꯔ ꯃꯥꯜꯂ‌ꯦ ꯄ꯭ꯔꯤꯟ ꯇꯧꯕꯗꯨꯅ ꯂꯨꯄꯥ ꯆꯅꯤ ꯌꯥꯡꯈꯩ ꯑꯗꯥꯏ ꯍꯦꯜꯂ‌ꯦ ꯄ꯭ꯔꯤꯟ ꯇꯧꯕꯒꯤꯅ ꯍꯥꯏꯔꯛꯑ‌ꯦꯕ ꯃꯣꯏ ꯊꯥꯒꯠꯂꯛꯄꯗꯨꯗ ꯆꯅꯤꯌꯥꯡꯈꯩ ꯍꯦꯜꯂꯦꯅ ꯍꯥꯏꯕ
ꯄ꯭ꯔꯤꯟ ꯇꯧꯔꯛꯄꯗ
ꯑꯥ ꯑꯗꯨꯗꯤ ꯑꯅꯤ ꯂꯩꯔꯛꯄꯗ ꯂꯨꯄꯥ ꯆꯧꯉꯥꯅ‌ꯦ ꯈꯪꯗꯦ ꯑꯗꯨꯗꯤ ꯑꯗꯨꯝꯕꯖ ꯖꯨ ꯌꯥꯎꯔꯝꯒꯅꯤ
ꯑꯥ ꯄ꯭ꯔꯤꯟ ꯍꯥꯏꯗꯣ ꯀꯩꯅꯣ ꯑꯣꯏꯔꯝꯒꯅꯤ ꯑꯩꯈꯣꯏꯅ ꯀꯁꯇꯃꯥꯏꯁ ꯇꯧꯊꯣꯛꯄꯗꯣ ꯑꯣꯏꯔꯝ ꯍꯥꯏꯗꯤ ꯃꯁꯥꯒꯤ ꯌꯧꯖꯔꯛꯑꯒꯗ ꯑꯩꯈꯣꯏꯅ ꯑꯗꯨ ꯅꯠꯇꯕꯤꯗ ꯑꯩꯈꯣꯏꯒꯤ ꯁꯤ ꯃꯤꯡ ꯍꯥꯞꯄꯒ ꯇꯧꯖꯒꯦ ꯑꯃꯥꯏꯅ ꯍꯥꯏꯕ ꯅꯠꯇ꯭ꯔꯣ
ꯈꯪꯗꯦ ꯃꯥꯏꯗꯣ ꯑꯗꯨꯝ ꯄ꯭ꯔꯤꯟ ꯇꯧꯕꯁꯨ ꯌꯥꯎ ꯌꯥꯎꯋꯤ ꯇꯧ ꯇꯧꯗꯕꯅ ꯈꯔ ꯍꯣꯡꯉꯤ ꯇꯧꯕꯁꯤꯅ ꯈꯔ ꯑꯥ ꯇꯥꯡꯏ ꯈꯣꯠꯂꯤ ꯇꯧꯅ‌ꯦ ꯑꯗꯥꯏꯅ
ꯑꯣ ꯑꯃ ꯑꯩꯅꯁꯨ ꯑꯝ ꯊꯦꯡꯅꯔꯝꯃꯦꯕ ꯄ꯭ꯔꯤꯟ ꯇꯧꯖꯒꯦꯁꯨ ꯌꯥꯏ ꯑꯗꯨꯅ ꯃꯃꯜ ꯈꯔ ꯍꯣꯡꯉꯛꯅꯤꯅ ꯑꯗꯨꯃꯥꯏꯅ ꯍꯥꯏꯕ ꯃꯃꯜꯗꯣ ꯇꯥꯡ ꯍꯦꯜꯂꯛꯀꯅꯤꯅ ꯍꯥꯏꯔꯛꯄ ꯍꯥꯏꯗꯤ ꯄ꯭ꯔꯤꯟꯇꯣ ꯑꯩꯈꯣꯏꯅ ꯀꯁꯇꯃꯥꯏꯁ ꯇꯧꯕꯗꯣ ꯑꯣꯏ ꯃꯥꯜꯂꯦ ꯃꯥ ꯍꯥꯏꯗꯣ ꯈꯪꯗꯦꯅ ꯗꯥꯁꯤꯒꯤ ꯑꯝꯇꯪ ꯂꯩꯁꯜꯂꯒ ꯅꯩꯒ‌ꯦꯅ ꯇꯧꯕꯟ ꯐꯥꯏꯅ‌ꯦꯜꯁ‌ꯦ
ꯃꯃꯥꯡꯒꯤ ꯑꯗꯥꯏꯅ ꯕꯣꯔ꯭ꯗꯇ ꯀꯥꯞꯄꯒꯗꯤ ꯅꯨꯡꯉꯥꯏꯗꯣꯅꯤ
ꯑꯋ‌ꯣꯏꯕ ꯑꯥ ꯀꯥꯄꯛ ꯑꯁ ꯑꯗꯨ ꯈꯪꯗ‌ꯦꯅꯦ ꯃꯥꯏ ꯃꯥꯥꯏꯗꯤ ꯔꯥꯏꯕꯦꯜꯖ‌ꯦ ꯀꯩꯅꯣꯅ‌ꯦ ꯄꯨꯔꯥ ꯄꯤꯌꯣꯔ ꯔꯥꯏꯕꯦꯜ ꯅꯠꯇꯦꯅꯦ ꯃꯥꯒꯤ ꯃꯆꯥ ꯃꯅꯥꯎ ꯉꯥꯛꯇꯅꯤ
ꯍꯣꯏ ꯑꯗꯨꯅ ꯍꯥꯏꯗꯤ ꯌꯥꯝ ꯀꯟꯅꯗꯤ ꯅꯨꯡꯉꯥꯏꯕꯗꯤ ꯑꯣꯏꯔꯣꯏ ꯑꯗꯨꯃꯥꯏꯅ ꯀꯥꯞꯄ
ꯐ꯭ꯔꯥꯟꯁꯀꯨꯝꯕ ꯑꯃ ꯇꯥꯔꯝꯃꯗꯤ ꯐꯖꯒꯗꯕ ꯑꯗꯨ ꯄꯣꯔꯇꯨꯒ‌ꯣꯜꯒ ꯇꯥꯎꯑꯣꯕ ꯄꯣꯔꯇꯨꯒꯜꯗꯤ ꯆꯪꯕꯁꯨ ꯉꯝꯃꯣꯏ ꯇꯧꯔꯤꯅꯦꯅ
ꯎꯝ
ꯍꯥꯏꯗ‌ꯦ ꯃꯄꯨꯟꯁꯤ ꯆꯪꯉꯝꯃꯔ‌ꯣꯏꯕ ꯐꯥꯏꯅꯦꯜꯗꯣ
ꯎꯝ
ꯑꯗꯨꯅ ꯃꯣꯏꯗꯤ ꯑꯃꯨꯛ ꯑꯦꯛꯁꯄꯦꯛ ꯊꯝꯗꯦꯕ
ꯁꯤꯗꯥꯎꯔ‌ꯦ ꯁꯤꯗꯥꯎꯔ‌ꯦ ꯑꯩ ꯍꯥꯏꯁ ꯁꯤꯗ ꯌꯥꯔꯦ ꯁꯤꯗꯥꯎꯔꯨꯅ
ꯌꯥꯝ ꯁꯤꯊꯔꯨꯅ‌ꯣ ꯑꯃꯨꯛꯅꯦ ꯍꯌꯦꯡ ꯆꯦꯛ ꯇꯧꯕ ꯃꯤꯗꯨꯅꯅꯦ ꯄꯣꯔꯇꯨꯒꯜꯒꯤ ꯃꯤ ꯑꯣꯏꯔꯝꯃꯒ ꯑꯃꯨꯛ ꯔꯤꯖꯦꯛ ꯇꯧꯕꯤꯔꯛꯀꯅꯤ ꯑꯩꯈꯣꯏ
ꯎꯝ ꯈꯪꯗ꯭ꯔꯦꯗ ꯗꯤꯕꯦꯠ ꯑꯣꯏ ꯇꯧꯅꯁꯦ ꯊꯣꯛꯂꯛꯑꯣꯅ ꯍꯥꯏ ꯇꯥꯝꯅꯦ ꯍꯥꯏꯗꯤ ꯁꯨꯝ ꯃꯥꯒꯤꯗꯤ ꯃꯦꯁ ꯅꯨꯡꯉꯥꯏꯒꯗꯕꯗ ꯑꯗꯨꯒꯨꯝꯕꯁꯤꯗ ꯆꯛꯀꯗꯣꯏꯁꯦ ꯀꯩꯅꯣꯒꯨꯝꯕꯅꯦꯁꯤꯜꯂꯛꯀ ꯃꯃꯥꯡꯒꯤ ꯐ꯭ꯔꯦꯟꯁ ꯇꯥꯕꯗꯣ ꯑꯗꯨꯝ ꯆꯥꯎꯅ ꯁꯤꯜꯂꯤꯗꯨꯅꯤ ꯑꯗꯨꯒ ꯍꯌꯦꯡ ꯏꯁ꯭ꯄꯦꯟ ꯇꯥꯕꯅꯤꯅ ꯏꯁ꯭ꯄꯦꯟꯒ ꯀꯩꯅꯣ ꯀꯩꯅꯣꯒ ꯇꯥꯕꯅꯤꯅ ꯀꯩꯁꯨ ꯀꯩꯅꯣ ꯇꯧꯔꯔꯣꯏꯕ ꯇꯨꯒꯥꯜꯒ ꯇꯥꯕꯝꯅꯤ ꯃꯩ ꯐꯅ ꯆꯥꯠꯂꯅꯤ
ꯑꯣ ꯃꯊꯪ ꯋꯥꯔꯜ ꯀꯞꯇꯗꯤꯅꯦ
ꯎꯝ
ꯃꯣꯏ ꯃꯣꯏ ꯃꯆꯥꯃꯈꯩꯗꯨ ꯆꯍꯤꯗꯣ ꯑꯃꯅ ꯁꯤꯛꯁꯇꯤꯟ ꯑꯃꯅ ꯐꯣꯔꯇꯤꯟ ꯑꯗꯨꯃꯥꯏꯅ ꯂꯩꯈꯤꯕꯅꯦꯕ
ꯎꯝ
ꯑꯗꯨ ꯆꯍꯤ ꯃꯔꯤ ꯃꯔꯤ ꯃꯇꯨꯡꯗꯗꯤ ꯑꯃꯅ ꯑꯦꯠꯇꯤꯟ ꯑꯃꯅ
ꯎꯝ ꯌꯥꯎꯔꯛꯄꯁꯨ ꯑꯩꯅꯤ ꯀꯩꯅꯣ ꯃꯤ ꯔꯣꯅꯥꯜꯗꯣꯒꯤꯗꯤ ꯅꯦꯁꯅꯦꯜꯒꯤꯗꯤ ꯅꯦꯁꯅꯦꯜ ꯂꯤꯛ ꯀꯥꯎꯋꯦ ꯀꯃꯥꯏ ꯍꯥꯏꯅꯗꯣꯏꯅꯦ
ꯑꯥ ꯌꯥꯎꯔꯛꯀꯗꯕ ꯃꯥꯜꯂꯦ ꯑꯗꯨꯅ ꯔꯥꯟꯗꯨꯒꯤꯅꯗꯤ ꯆꯍꯤ ꯑꯗꯨ ꯑꯅꯤ ꯍꯥꯜꯂꯃꯤꯅ ꯈꯤꯇꯪ ꯍꯥꯏꯗꯤ ꯀꯩꯅꯣ ꯇꯧꯔꯅꯦꯕ ꯑꯗꯣ ꯃꯕꯥꯅꯤꯁꯦ ꯍꯥꯏꯗꯤ ꯃꯕꯥꯅꯤꯁꯨ ꯆꯍꯤ ꯑꯅꯤ ꯈꯦꯠꯅꯩꯗꯅ
ꯎꯝ
ꯑ ꯃꯆꯥ ꯃꯈꯩꯗꯨ ꯃꯆꯥꯗꯨꯁꯨ ꯍꯥꯏꯗꯤ ꯆꯍꯤ ꯑꯅꯤꯃꯨꯛ ꯈꯦꯠꯅꯕꯤꯅꯦꯕ ꯇꯧꯔꯤꯁꯦ
ꯎꯝ
ꯑꯗꯣ ꯍꯌꯦꯡ ꯐꯔꯛ ꯌꯥꯝ ꯐꯔꯛ ꯌꯥꯝ ꯇꯥꯗꯣꯏꯁꯤꯅꯅꯦ ꯃꯦꯁꯤꯒꯤꯗꯤ ꯍꯌꯦꯡ ꯑꯍꯨꯝꯅꯤ ꯊꯣꯛꯂꯛꯇꯣꯏ
ꯑꯍꯥꯟꯕꯩ ꯕꯨꯗꯤ ꯑꯃꯈꯛꯇ ꯍꯟꯊꯣꯔꯛꯑꯝꯕꯅꯦꯕ ꯃꯤꯁꯤ ꯑꯍꯨꯝ ꯌꯧꯔꯀꯥꯟꯗ ꯥꯑꯁ ꯐꯖꯗꯣꯏꯅꯤ ꯇꯤꯝꯗꫭ
ꯎꯝ
ꯃꯑꯣꯡ ꯇꯔꯣꯏ ꯍꯦ ꯐꯥꯎꯕꯝ ꯈꯪꯗꯧ ꯃꯥꯟꯗꯦ ꯍꯥꯏꯕ
ꯑꯦ ꯄꯣꯔꯇꯨꯒꯜꯒꯤꯗꯨ ꯈꯪꯗꯦ ꯍꯥꯏꯗꯤ ꯔꯣꯅꯥꯜꯗꯣ ꯇꯣꯛꯑꯒ ꯈꯔ ꯅꯩꯔꯛꯀꯗ꯭ꯔꯥ
ꯑꯗꯣ ꯄꯣꯔꯇꯨꯒꯜꯒꯤꯁꯤ ꯃꯥꯗꯣ ꯀꯟꯇ꯭ꯔꯤ ꯍꯥꯏꯗꯤ ꯇꯤꯝ ꯑꯇꯣꯞꯄ ꯃꯉꯥ ꯍꯥꯏꯗꯤ ꯀꯩꯅꯣ ꯄꯣꯔꯇꯨꯒꯥꯜ ꯊꯥꯔꯒ ꯃꯉꯥꯗ ꯑꯗꯨꯃꯥꯏꯅ ꯌꯥꯎꯕ ꯌꯥꯕꯒꯤ ꯀꯩꯅꯣ ꯂꯩꯈꯤꯕꯅꯦ ꯑꯣꯞꯁꯟ ꯂꯩꯈꯤꯕꯅꯦ ꯍꯥꯏꯕꯗꯤ ꯀꯟꯇ꯭ꯔꯤ ꯃꯉꯥ ꯑꯗꯨꯃꯥꯏꯅ ꯌꯥꯎꯕ ꯌꯥꯕꯒꯤ ꯂꯩꯒꯅꯦ ꯏꯪꯂꯦꯟꯁꯨ ꯌꯥꯎꯔꯤꯕꯅꯦ ꯑꯗꯨ ꯀꯥꯟꯗꯨꯗ ꯀꯔꯤ ꯀꯔꯤꯅꯣ ꯂꯝ
ꯂꯝ ꯃꯉꯥ ꯁꯨꯋꯦꯕ ꯍꯥꯏꯗꯤ ꯃꯥꯅ ꯌꯥꯎꯕ ꯌꯥꯕ ꯇꯤꯝꯗꯣ ꯋꯥꯔꯜ ꯀꯞ ꯍꯥꯏꯗꯤ ꯀꯩꯅꯣꯒꯤꯗ ꯑꯗꯨꯅ ꯍꯥꯏ ꯀꯔꯝꯕꯗ ꯊꯣꯛꯂꯛꯇꯣꯏꯣ ꯈꯪꯗꯦ ꯄꫭꫪꯇꯨ ꯒꯜꯗꯩ ꯑꯗꯨꯝ ꯃꯊꯪꯒꯤ ꯋꯥꯀꯞ ꯑꯗꯨ ꯑꯗꯥ ꯀꯔꯤꯝ ꯅꯠꯇꯦ ꯍꯧꯖꯤꯛꯀꯤ ꯃ ꯀꯩꯅꯣꯁꯤꯅ ꯍꯥꯏꯗꯤ ꯏꯃꯥꯟꯗꯣꯏ ꯃꯆꯥꯁꯤꯅ ꯌꯥꯎꯕ ꯌꯥꯕ ꯇꯤꯝꯁꯦ
ꯑꯣ ꯍꯣ ꯔꯣꯅꯥꯜꯗꯣꯒꯤ ꯃꯆꯥꯅ ꯌꯥꯎꯕ ꯑꯣ ꯑꯗꯨꯅꯦ ꯑꯩ ꯔꯣꯅꯥꯜꯗꯣ ꯃꯨꯛ ꯌꯥꯎꯅꯦ ꯍꯥꯏꯔꯦ ꯀꯩꯅꯣꯁꯤ
ꯔꫭꯅꯥꯜꯗꫭ ꯍꯥꯏꯕ ꯅꯠꯇꯦ
ꯎꯝ
ꯃꯥꯗꯤ ꯌꯥꯗ꯭ꯔꯦꯗ ꯃꯃꯥꯡꯗꯒꯤ ꯌꯥꯔꯛꯇ꯭ꯔꯦ
ꯑꯦ ꯍꯥꯟꯗꯩ ꯌꯥꯗꯦ ꯃꯥꯗꯤ ꯑꯩꯈꯣꯏꯅ ꯁꯨꯝ ꯃꯥꯗꯣ ꯒꯣꯜ ꯃꯄꯥꯜꯗ ꯃꯥꯒꯤ ꯏꯁꯇ꯭ꯔꯥꯏꯛꯀ ꯃꯥꯥꯏꯅ ꯁꯨꯝ ꯒꯣꯜ ꯃꯄꯥꯟꯗꯩ ꯆꯪꯁꯤꯜꯂꯛꯑꯁ
ꯍ ꯃꯥꯏ ꯍꯣꯏ ꯃꯥꯏ ꯍꯥꯟꯅ ꯈꯔ ꯈꯔꯕꯨꯗꯤ ꯐꯔꯝꯃꯦꯕ ꯑꯗꯨꯝ ꯈꯔ ꯈꯔꯗꯤ ꯌꯥꯔꯝ ꯑꯗꯨꯝ ꯌꯥꯔꯝꯃꯦꯕ ꯍꯥꯟꯅ ꯃꯥꯏ ꯈꯔ ꯍꯥꯏꯗꯤ ꯅꯍꯥ ꯑꯣꯏꯀꯥꯟꯗ ꯑꯗꯨ ꯃꯃꯥꯡꯗꯒꯤ ꯆꯦꯟꯕ ꯀꯩꯗꯧꯕ ꯉꯝꯃ ꯉꯝꯗ꯭ꯔꯦꯕ ꯑꯝꯇ
ꯑꯦꯝ ꯃꯥꯏ ꯌꯥꯏꯖꯦ ꯀꯩꯅꯣ ꯅꯠꯇꯦꯕ ꯃꯥꯏꯅ ꯏꯁ꯭ꯀꯤꯜ ꯂꯩꯕ ꯅꯠꯇꯦ ꯃꯥꯏꯅ ꯂꯝꯖꯦꯟ ꯅꯨꯡꯖꯦ ꯈꯔ ꯌꯥꯡ ꯈꯣꯂꯣ ꯄꯤꯠ ꯄꯤꯄꯤꯠ ꯂꯤꯁꯜ ꯍꯥꯏꯗꯤ ꯃꯤꯅ ꯇꯥꯟꯅ ꯉꯝꯗꯕꯤꯗ ꯃꯥꯅ ꯍꯥꯟꯅ ꯕꯣ ꯄꯥꯏꯔꯒ ꯄꯥꯎꯋꯥꯛ ꯆꯪꯅꯤꯡꯉꯝꯕꯗꯣ ꯑꯗꯨꯒꯤ ꯋꯥꯅꯦꯕ ꯏꯁꯀꯤꯜ ꯌꯥꯝ ꯀꯥꯏ ꯍꯦꯟꯅ ꯌꯥꯎ ꯈꯣꯠꯄ ꯅꯠꯇꯦꯕ
ꯏꯁꯇ꯭ꯔꯦꯟ ꯀꯨꯝꯕꯗ ꯂꯥꯛꯄꯅꯦ ꯃꯣꯏꯗꯣ ꯏꯁꯀꯤꯜꯗ ꯅꯠꯇꯦꯕ ꯏꯁꯇ꯭ꯔꯦꯡꯇ ꯍꯥꯔꯗ ꯋꯥꯔꯛ ꯏꯁꯀꯤꯜ ꯑꯗꯨꯝꯕ ꯑꯦ ꯏꯁꯇ꯭ꯔꯦꯡ ꯑꯗꯨꯝꯕꯗ ꯂꯩꯌꯦ
ꯎꯝ
ꯈꯦꯠꯅꯔꯛꯏꯗꯦ
ꯎꯝ ꯑꯁ ꯅꯍꯥꯟ ꯑꯔꯖꯦꯟꯗꯥꯏ ꯃꯦꯁꯗꯤ ꯐꯖꯩ ꯅꯃꯥꯏ ꯃꯠ ꯀꯥꯏ ꯃꯤ ꯃꯌꯥꯝꯗꯣ ꯌꯦꯡꯉꯣꯗꯅ ꯅꯪꯒ ꯀꯩꯅꯣꯒ ꯂꯦꯞꯃꯤꯟꯅꯒꯨꯝꯕꯅꯦꯕ ꯀꯅꯥꯒ ꯍꯥꯏꯅꯤ ꯃꯤ ꯈ ꯋꯥ
ꯑꯩꯉꯣꯟꯗ ꯑꯃꯨꯛ ꯍꯥꯏꯗ꯭ꯔꯒꯁꯨ ꯑꯗꯨꯝ ꯑꯇꯣꯞꯄꯗ ꯍꯥꯏꯌꯣ
ꯑꯣ ꯍꯣ ꯍꯣ ꯍꯣꯏ ꯑꯍꯪꯁꯨꯁꯨ ꯅꯣꯡꯉꯣꯟꯗ ꯍꯥꯏꯕ ꯅꯠꯇꯦꯀꯣ ꯍꯥꯏꯕꯗꯤ ꯀꯩꯅꯣꯒ ꯑꯩꯈꯣꯏꯒꯤ ꯗꯣꯝꯕꯒ ꯀꯩꯅꯣꯝꯒ ꯅꯦꯛꯃꯤꯟꯅꯒꯨꯝꯕꯅꯦꯕ ꯑꯩꯈꯣꯏꯒꯤ ꯀꯔꯤꯕ ꯃꯤ ꯋꯥꯡꯕ ꯀꯥꯟꯅ ꯂꯩ ꯈꯔ ꯐꯥꯎꯕꯗ ꯃꯣꯏꯒ ꯍꯦꯛ ꯂꯦꯞꯃꯤꯟꯅꯔ ꯁꯥꯟꯅꯕꯒꯨꯝꯕꯅꯦꯕ ꯐꯨꯠ ꯑꯃꯃꯝ ꯂꯣꯏ ꯍꯦ ꯍꯦꯟꯕ ꯇꯥꯏꯞ ꯇꯧꯋꯦ ꯍꯥꯏꯕ ꯈꯪꯕ ꯃꯣꯏ ꯂꯦꯞꯃꯤꯟꯅꯗꯣ
ꯑꯗꯨꯝ ꯏꯪꯂꯦꯟꯒꯤ ꯃꯤ ꯂꯣꯏ ꯆꯥꯎꯕꯅꯦ ꯍꯥꯏꯗꯤ ꯅꯣꯔꯋꯦꯒ ꯁꯥꯟꯅꯕꯒꯤꯗꯣ ꯅꯣꯔꯋꯦꯗ ꯁꯁ ꯅꯣꯍꯣꯔꯤꯗꯣ ꯑꯗꯨꯝ ꯍꯥꯏꯗꯤ ꯂꯝꯕ ꯆꯥꯒꯤ
ꯍꯣ ꯍꯣꯏ ꯑꯥꯔꯖꯦꯟꯇꯤꯅꯥꯅ ꯃꯈꯣꯡ ꯑꯅꯤ ꯊꯥꯡꯉꯛꯄꯗ ꯃꯣꯏꯅ ꯃꯈꯣꯡ ꯑꯃ ꯊꯥꯡꯕꯒ ꯆꯞ ꯃꯅꯖ ꯊꯜꯂꯛꯑꯦ ꯑꯗꯩꯗꯤ ꯐꯜꯂ ꯐꯜ ꯂꯦꯞꯁꯜꯂꯒ ꯆꯪꯉꯝꯗꯕꯤꯗꯤ ꯑꯗꯩ ꯍꯣꯏ ꯑꯩ ꯑꯗꯨ ꯃꯣꯏ ꯆꯪꯗꯤ ꯑꯗꯨꯝ ꯀꯩꯁꯨ ꯌꯥꯝ ꯂꯥꯏꯟꯗꯤ ꯀꯩ ꯉꯝꯣꯏꯕꯗꯤ ꯈꯪꯦ ꯍꯥꯏꯗꯤꯣꯏꯗꯤ ꯐꯦꯡ ꯑꯥ ꯂꯩꯈꯦ ꯣꯜ ꯑꯃꯇꯪ ꯍꯥꯞꯦ ꯍꯥꯞꯆꯜꯂꯝꯃꯒ ꯑꯗꯨꯗ ꯌꯥꯝ ꯁꯣꯏꯑꯦ ꯃꯣꯏꯗꯣ ꯑꯗꯨꯝ ꯆꯪꯉꯛꯀꯅꯤꯕ ꯑꯥꯔꯖꯦꯟꯇꯤꯅꯥꯗ ꯑꯗꯨꯃꯥꯏꯅ ꯁꯥꯟꯅꯔꯗꯤ ꯁꯣꯏꯔꯦꯕ
ꯍꯥꯏꯗꯤ ꯃꯣꯏꯅ ꯁꯨꯝ ꯑꯦꯇꯦꯛ ꯊꯥꯕꯒꯤ ꯆꯥꯟꯁꯁꯨ ꯑꯗꯨꯝ ꯄꯤ ꯂꯩꯔꯅꯤꯅꯅꯦ ꯑꯗꯨꯝ ꯆꯥꯃ ꯊꯥꯕꯗ ꯑꯗꯨꯝ ꯍꯥꯏꯗꯤ ꯀꯩꯅꯣꯒꯨꯝꯕ ꯐꯥꯏꯚ ꯄꯥꯔꯁꯦꯟ ꯁ꯭ꯋꯥꯏꯒꯨꯝꯕꯗꯤ ꯑꯗꯨꯝ
ꯑꯗꯨ ꯁꯨꯇꯤ ꯑꯗꯨ ꯁꯨꯠꯇꯤ ꯐꯪꯗꯦꯌꯦ ꯏꯕꯣ ꯑꯥꯔꯖꯦꯟꯇꯤꯅꯥꯗ ꯁꯨꯠ ꯁꯨꯠ ꯑꯝꯇ ꯐꯪꯗꯝꯕꯅꯦꯕ ꯃꯣꯏꯗꯣ ꯍꯥꯏꯗꯤ
ꯁꯇꯨ
ꯗꯤ ꯃꯅꯨꯡꯗꯨꯗꯕꯨ ꯃꯣꯏ ꯇꯔꯨꯛ ꯂꯩꯅꯦ
ꯁꯨꯠꯇꯨ ꯐꯪꯗ꯭ꯔꯦ ꯐꯪꯗꯕꯅꯤꯅ ꯍꯥꯏꯗꯤ ꯍꯦꯗꯤꯡ ꯇꯧꯅꯕꯅ ꯑꯗꯨꯃꯥꯏꯅ ꯑꯣꯏꯅ ꯀ꯭ꯔꯣꯁꯤꯡ ꯑꯣꯏꯅ ꯑꯗꯨꯃꯥꯏꯅ ꯊꯥꯗꯅꯔꯛꯑꯦꯗꯅ ꯃꯇꯥꯏꯗ ꯑꯗꯣ ꯑꯗꯣ ꯍꯦꯗꯤꯡ ꯇꯧꯕ ꯍꯩꯁꯦ ꯑꯃꯨꯛ ꯀꯩꯅꯣ ꯈꯛꯇꯅꯦꯕ ꯃꯣ ꯃꯥꯔꯇꯤꯅꯦꯁ ꯀꯣꯅ ꯊꯥꯗꯣꯔꯛꯄꯗ ꯑꯗ ꯑꯗꯨ ꯈꯛꯇꯅꯦꯕ ꯍꯥꯏꯗꯤ ꯍꯦꯗꯤꯡ ꯇꯧꯕꯗ ꯍꯥꯏꯗꯤ
ꯅꯝꯕꯔ ꯇ꯭ꯋꯦꯟꯇꯤꯗꯨꯁꯨ ꯃꯥꯁꯨ ꯃꯗꯥꯎ ꯌꯥꯗꯕꯅꯦ ꯑꯗꯨ ꯅꯍꯥꯟꯒꯤꯗ ꯍꯥꯏꯕꯗꯤ ꯃꯥꯅ ꯍꯦꯗꯤꯡ ꯇꯧꯕꯗꯨꯖꯨ ꯒꯣꯜꯗ ꯒꯣꯜ ꯄꯣꯁꯇꯣꯏ ꯑꯣꯏꯅ ꯄꯥꯜꯂꯦꯅ ꯑꯗꯩꯒꯤ ꯑꯅꯤꯁꯨꯕ ꯃꯥꯅ ꯂꯥꯁ ꯁꯣꯠ ꯑꯃ ꯀꯩꯅꯣꯅ ꯑ ꯃꯥꯔꯇꯤꯅꯦꯁꯅ ꯀꯩꯅꯣ ꯍꯦꯗꯤꯡ ꯆꯟꯒꯤꯕ ꯒꯣꯜꯗꯣ
ꯎꯝ ꯍꯂꯣ
ꯍꯜꯂꯣ
ꯇꯥꯏꯌꯦ
ꯃꯥꯔꯇꯤꯅꯦꯁꯅ ꯍꯦꯗꯤꯡ ꯆꯪꯈꯤꯕ ꯒꯣꯜꯗꯨꯁꯨ ꯑꯁꯦꯡꯕꯗꯤ ꯅꯝꯕꯔ ꯇ꯭ꯋꯦꯟꯇꯤ ꯑꯗꯨꯝꯕ ꯃꯃꯤꯡꯗꯣ ꯈꯪꯗꯦꯅꯦ ꯃꯥꯅ ꯑꯁꯦꯡꯕꯗꯤ ꯃꯥꯏ ꯀꯣꯜ ꯑꯣꯏꯕꯅꯦꯕ ꯃꯥꯅ ꯁꯨꯠ ꯊꯥꯔꯀꯥꯟꯗ ꯒꯣꯜ ꯄꯣꯁꯇꯣ ꯌꯥꯝ ꯄꯥꯜꯂ ꯍꯟꯗꯣꯛꯈꯤꯕꯅꯦꯕ ꯑꯗꯨꯗꯒꯤ ꯃꯦꯁꯤꯟꯅ ꯇꯧꯔꯛꯄꯅꯦꯕ ꯐꯥꯖꯔꯗꯤ ꯑꯁ ꯃꯗꯥꯎ ꯂꯩꯇꯕ ꯃꯥꯅ
ꯄꯣꯠꯁꯤ ꯍꯟꯗꯔꯛꯄꯗꯗꯤ ꯐꯗꯤ ꯐꯖꯕ ꯆꯜꯂꯦ ꯁꯤꯅꯤ ꯈꯜꯂꯤꯁꯦ
ꯍꯣꯏ ꯑꯗꯨꯝ ꯆꯠꯂꯦ ꯑꯗꯨꯒꯤ ꯀꯩꯅꯣꯁꯨ ꯐꯖꯩꯕꯨ ꯃꯥꯔꯇꯤꯅꯦꯁ ꯑꯃꯗꯨꯁꯨ ꯏꯍꯥꯟꯥꯟꯕ ꯏꯍꯥꯟꯥꯟꯕꯩ ꯁꯨꯠꯇꯣ ꯃꯥꯔꯇꯤꯅꯦꯁ ꯅꯠꯇ꯭ꯔ ꯀꯥꯎꯈꯤꯕ ꯃꯣꯏꯁꯨ ꯏꯍꯥꯟꯥꯟꯕꯗꯣ
ꯎꯝ
ꯂꯤꯁꯥꯟꯇ꯭ꯔꯣ ꯂꯤꯁꯥꯟꯇ꯭ꯔꯣ ꯃꯥꯇꯤꯅꯤꯁꯅ ꯑꯣꯏꯔꯝꯒꯅꯤ ꯀꯥꯎꯕꯗ ꯏꯍꯥꯟ ꯍꯥꯟꯕꯗ ꯃꯥꯅꯦ ꯑꯗꯨꯒ ꯑꯅꯤꯁꯨꯕ
ꯐꯔꯥꯟꯗꯁꯅꯦ
ꯐꯔꯅꯥꯟꯗꯦꯁ ꯒꯣꯜ ꯆꯟ ꯅꯠꯇꯕ ꯒꯣꯜꯍꯧꯗꯕꯗꯣ ꯒꯣꯜ ꯒꯣꯂꯤꯒꯤ ꯍꯦꯛ ꯃꯊꯛꯇ ꯀꯥꯎꯈꯤꯕꯗꯨꯣ ꯁꯨꯠ ꯐꯖꯕ ꯑꯃ ꯊꯥꯈꯤꯕꯅꯦꯕ ꯍꯧꯔꯛꯄꯗꯁꯨ ꯂꯩꯁꯥꯟꯗ꯭ꯔꯣ ꯃꯇꯤꯉꯦꯁꯅ ꯊꯥꯕꯅꯦꯕ ꯎꯝ ꯐꯗꯤ ꯐꯖꯝꯅꯦ ꯃꯣꯏ ꯀꯥꯡꯕꯨꯨꯗꯣ ꯑꯗꯨꯗꯒꯤ ꯗꯤꯄꯣꯜꯗꯨꯁꯨ ꯁꯣꯠ ꯑꯃ ꯐꯪꯉꯉꯦ ꯂꯩꯔꯕꯅꯦ ꯑꯗꯨꯁꯨ ꯑꯃꯨꯛ ꯈꯟꯖꯤꯟꯈ꯭ꯔꯦ ꯕꯦꯂꯤ ꯀꯝꯅꯔꯒ ꯑꯗꯣ ꯏꯪꯂꯦꯟꯗꯁꯨ ꯗꯔꯇꯤ ꯄ꯭ꯂꯦꯗꯤ ꯐꯖꯅ ꯇꯧꯏꯦꯍꯦ ꯏꯕꯣ ꯅꯍꯥꯟꯒꯤꯗꯣ
ꯑꯥꯎ
ꯍꯥꯏꯗꯤ ꯃꯣꯏ ꯒꯦꯝ ꯁꯥꯟꯅꯗꯦꯕ ꯑꯗꯨ ꯅꯨꯃꯤꯠꯇꯣ ꯒꯣꯜ ꯑꯃꯇꯪ ꯍꯥꯞꯆꯤꯜꯂꯝꯃ ꯃꯣꯏ ꯈꯜꯂꯤꯁꯦ ꯍꯦꯛꯇ ꯊꯝꯃꯒꯦ ꯑꯁꯤꯅꯦꯕ ꯗꯤꯐꯦꯟ ꯑꯃ ꯇꯧꯔꯒ
ꯑꯗꯨꯗ ꯃꯣꯏ ꯁꯣꯏꯕ ꯍꯥꯏꯇꯥꯔꯦ ꯁꯣꯝꯗ ꯑꯔꯖꯦꯟꯇꯤꯅꯥꯗꯤ ꯂꯥꯁ ꯃꯤꯅꯠꯀꯤ ꯀꯩꯅꯣ ꯍꯦꯔꯣꯅꯤꯗꯣ
ꯎꯝ ꯎꯝ ꯃꯣꯏ ꯋꯥꯔꯝ ꯑꯞ ꯇꯧꯕ ꯉꯥꯏꯝꯅꯦ ꯃꯣꯏꯗꯤ ꯋꯥꯔꯝ ꯑꯞ